ꯑꯣ
ꯍꯜꯂꯣ ꯅꯨꯡꯉꯥꯏꯕꯤ꯭ꯔꯤꯕ꯭ꯔꯣ꯫
ꯑꯁ ꯉꯥꯏꯇꯦꯗ ꯍꯧꯖꯤꯛ ꯑ ꯂꯧ ꯁꯨꯕ__ ꯂꯧꯁꯨꯕꯣꯂꯔꯦꯒ ꯌꯨꯝꯗ ꯆꯠꯀꯦ ꯆꯠꯂꯝꯃꯤꯅꯤꯅꯦ꯫
ꯑꯣ ꯊꯕꯛ ꯌꯥꯝ ꯐꯩꯅꯦ꯫
ꯑꯁ ꯀꯥꯏꯔꯦ ꯐꯥꯏ ꯅꯝ ꯐꯨꯒꯣ ꯆꯂꯤꯅꯤ ꯀꯥꯏꯔꯣ
ꯃꯔꯝ ꯃꯣꯛꯄ ꯑꯉꯥꯡꯅꯦ
ꯍꯣꯏ ꯂꯥꯎ ꯈꯣꯡꯃꯟꯗꯅꯀꯣꯏ ꯃꯔꯝ ꯑꯣꯈ꯭ꯔꯦ ꯉꯁꯤꯒꯤꯗꯤ
ꯐꯩꯅꯦ ꯑꯗꯨꯅ
ꯎ ꯑ
ꯆꯥꯛꯇꯤ
ꯆꯥꯛꯄꯨꯗꯤ ꯍꯣꯏ ꯑꯌꯨꯛꯇ ꯆꯥꯕꯤꯈ꯭ꯔꯦ ꯍꯧꯖꯤꯛ ꯍꯧꯖꯤꯛꯁꯦ ꯅꯨꯡꯊꯤꯟ ꯍꯥꯏꯒꯗ꯭ꯔꯣ ꯀꯔꯤ ꯍꯥꯏꯒꯗ꯭ꯔꯣ
ꯍꯧꯖꯤꯛꯁꯦ ꯅꯨꯡꯊꯤꯜ ꯍꯥꯏꯗꯕ
ꯅꯨꯡꯊꯤꯟꯒꯤ ꯆꯥꯛ ꯀꯩ ꯄꯤꯖꯗ꯭ꯔꯦ ꯃꯣꯏꯅꯁꯦ ꯑꯩ ꯑꯩ ꯑꯩ ꯂꯥꯑꯝꯃꯦꯁꯦ ꯃꯣꯏ ꯈꯪꯗ꯭ꯔ ꯃꯥꯜꯂꯦꯅ
ꯀꯩꯅꯣ ꯇꯧꯋ ꯅꯥꯊꯤ ꯁꯥꯋ ꯀꯞꯄ ꯁꯥ ꯑꯩꯕꯨ ꯆꯥꯛ ꯄꯤꯖꯑꯣ ꯍꯥꯏꯔꯒ
ꯊꯤ ꯁꯥ ꯁꯨꯛ ꯀꯂ ꯀꯗꯧ ꯃꯥ ꯂꯅꯤ ꯁꯤ ꯊꯁꯦ ꯉꯁꯥꯏ ꯑꯌꯨꯛꯇꯒꯤꯗꯤꯅꯦ ꯅꯧꯊꯤ ꯁꯥꯔꯒ ꯆꯠꯅꯤꯡꯗꯦ ꯆꯠꯅꯤꯡꯗꯦ ꯍꯥꯏꯔꯤꯁꯦ ꯅꯝꯐꯨꯗ ꯆꯠꯈꯤꯅꯦ
ꯑꯣ ꯅꯣꯏꯒꯤ ꯀꯩꯅꯣ ꯇꯧꯕ꯭ꯔꯥ ꯅꯣꯡ ꯇꯥꯕ꯭ꯔꯥ
ꯅꯣꯡꯗꯤ ꯇꯥꯗꯦ ꯑꯗꯨꯗꯣ ꯋꯦꯗꯔꯗꯤ ꯌꯥꯝ ꯃꯝꯃꯦꯀꯣ ꯅꯨꯡꯉꯥꯏ ꯔꯣꯃꯥꯟꯇꯛ ꯀ ꯌꯥ ꯖꯔꯁꯦ
ꯌꯥꯝ ꯐꯩꯅꯦ ꯑꯩꯈꯣꯏꯗꯤ ꯅꯨꯡꯁꯥ ꯌꯥꯝ ꯁꯥꯏ
ꯅꯥꯏ ꯆꯀꯂꯔꯗꯤꯔꯤꯁ ꯌꯥꯎ ꯊꯔ ꯍꯥꯏꯔꯦ ꯋꯥꯔꯤꯒꯁꯦ ꯒꯥꯔꯗꯦꯟꯒꯨꯝꯅ ꯍꯧꯕ ꯌꯥꯕ ꯆꯥꯡ ꯂꯩꯔꯅꯤ
ꯅꯨꯡꯁꯤꯠ ꯁꯤꯠꯍꯜꯂꯒꯀꯣ ꯁ꯭ꯔꯦ ꯍꯣꯕ ꯀꯥꯟꯗ
ꯋꯥ ꯅꯪꯒꯤ ꯋꯥꯈꯜꯗꯣ
ꯑꯌꯨ ꯑꯌꯨꯛꯇꯤ ꯀꯔꯤ ꯍꯦꯟꯖꯥꯡ ꯆꯥꯕ
ꯑꯌꯨꯛꯇꯣ ꯀꯩꯔꯣ ꯑꯩꯈꯣꯏ ꯃꯃꯥꯅ ꯄꯤꯖꯕꯗꯣ ꯑꯩ ꯑꯌꯨꯛꯛꯇ ꯃꯦꯒꯤ ꯄꯤꯖꯥꯏ ꯑꯩꯕꯨꯗꯤ
ꯇꯥꯛꯇꯥꯔ ꯗ꯭ꯔꯔꯤ ꯃꯦꯒꯦ ꯈꯪ
ꯎꯝ
ꯌꯥꯝ ꯐꯩꯅꯦ ꯌꯥꯝ ꯀꯜꯂꯤꯅꯦ ꯃꯦꯒꯤ ꯆꯥꯔꯒ ꯊꯕꯛ ꯌꯥꯝ ꯁꯨꯕ ꯉꯝꯃꯤꯅꯦ
ꯑ ꯑꯩꯗꯤ ꯄꯨꯡꯁꯨ ꯁꯨꯗꯦꯗ ꯑꯩꯗꯤ ꯐꯝ ꯐꯝꯃꯒ ꯑꯗꯨꯝ ꯄꯩꯁꯥ ꯇꯥꯜꯂꯤ
ꯃꯃꯤꯡ ꯃꯃꯤꯡ ꯃꯃꯤꯡꯒꯤ ꯂꯧꯕ ꯆꯠꯄ꯭ꯔꯥꯗꯣ
ꯍꯣꯏ ꯈꯤꯇꯪꯕꯨꯗꯤ ꯁꯨꯋꯦꯗ ꯑꯩꯒꯤ ꯑꯃꯀꯥꯟ ꯅꯗꯤꯗ ꯁꯗꯦꯕ ꯑꯩꯒ
ꯌꯥꯝ ꯐꯩꯩꯅꯩ ꯑꯗꯨꯏꯁꯨ ꯆꯠꯄ ꯆꯠꯂꯤꯗꯣ ꯌꯥꯝ ꯐꯔꯕꯅꯦ
ꯉꯁꯤ ꯆꯠꯇꯔꯤ ꯑꯁ ꯄꯕꯥ ꯑꯅꯤꯜ ꯀꯔꯤ ꯋꯥꯔꯤ ꯁꯥꯕ ꯋꯥꯔꯤ ꯁꯥꯕ ꯇ ꯐꯣꯟ ꯇꯧ ꯍꯧꯖꯤ ꯊꯣꯛ ꯑꯦꯅꯗꯣ
ꯈꯣꯏꯅꯦ ꯑꯃꯨꯛ ꯐꯣꯟ ꯃꯨꯟꯕꯤꯈ꯭ꯔꯗꯤ ꯑꯁ
ꯑ ꯑꯣꯏ ꯅꯗꯀ꯭ꯔꯤ ꯏꯪꯖꯥꯡꯁꯥꯥꯛꯇꯦ
ꯑꯩꯈꯣꯏꯗꯤ ꯉꯁꯤ ꯆꯝꯊꯣꯡ ꯆꯥꯏꯗ
ꯄꯁꯝ ꯊꯣꯡꯈ꯭ꯔꯣ
ꯍꯋꯥꯏꯅꯦ
ꯃꯥꯏꯀꯣ ꯋꯥꯏꯁꯕꯅꯤꯅꯦ ꯍꯁꯦ ꯑꯁ ꯑꯩꯒꯤ ꯈꯣꯡꯗ ꯀꯥꯞꯐꯩ ꯀꯞꯐꯩ ꯅꯞꯄ ꯃꯥꯜꯂꯦꯗ
ꯑꯣ ꯌꯦꯡꯉꯣꯅꯦ ꯃꯄꯨꯛ ꯆꯥꯎꯈ꯭ꯔꯕ ꯌꯦꯡꯉꯣ ꯇꯥꯔꯝꯃꯅꯤ
ꯏꯗꯤ ꯂꯩꯔꯝꯗꯦꯍꯦ
ꯀꯛ ꯐꯩꯗꯤ ꯈꯔ ꯐꯩꯌꯦꯀꯣ ꯑꯗꯨ ꯅꯠꯇꯕ ꯑꯃꯗꯣꯊꯧꯕꯗꯣ ꯀꯛꯐꯩ ꯃꯦꯝꯕ ꯑꯆꯧꯕꯗ
ꯇꯤꯟꯐꯗꯣ
ꯍꯣꯏ ꯍꯣꯏ ꯑꯗꯨꯅꯦ ꯀꯤ
ꯑꯦ ꯅꯪ ꯃꯥꯕꯨ ꯀꯤꯕ꯭ꯔꯥ ꯑꯩꯕꯨ ꯀꯤꯕ꯭ꯔꯣ
ꯅꯪꯕꯨꯗꯤ ꯑ ꯑꯁꯦꯡꯕ ꯎꯗ꯭ꯔꯤꯕꯅꯤꯅ ꯀꯤꯗꯦ ꯃꯥꯗꯤ ꯎꯈ꯭ꯔꯕꯅꯤꯅ ꯀꯤ
ꯂꯣꯏꯔꯦꯍꯦ ꯑꯩꯕꯨ ꯀꯤꯗꯦ ꯍꯥꯏꯕ ꯃꯤ ꯂꯩꯔꯦꯅꯦ ꯍꯟꯗꯛꯀꯥꯟ ꯈꯥ ꯇꯧꯔꯛꯑꯥꯅꯤ ꯍꯟꯗꯛꯇꯤ
ꯇꯧꯁꯜꯂꯣ ꯌꯦꯡꯁꯦ ꯑꯗꯨꯒ
ꯇꯧꯁꯤꯜꯂꯅꯤ ꯎꯝ ꯅꯃꯛ ꯆ ꯑꯁ ꯋꯥꯔꯤꯁꯦ ꯐꯖꯅ ꯁꯥꯕ ꯐꯪꯗꯣꯏꯅꯦ ꯅꯪꯁꯨ ꯉꯔꯥꯡ ꯅꯨꯡꯗꯥꯡꯖꯩ ꯀꯔꯟ ꯌꯥꯝ ꯇꯧꯋꯤꯅꯦ
ꯑꯨꯝ
ꯅꯠꯇ꯭ꯔꯣ
ꯍꯣꯏꯌꯦ ꯁꯥ ꯁꯥꯟꯅꯉꯥꯏꯒꯤ ꯑꯩꯅ ꯅꯪꯗꯨ ꯃꯤꯁ ꯇꯧꯕꯒꯤ ꯁꯥꯁꯤꯅ ꯇꯧꯕꯅꯦ ꯌꯥꯗ꯭ꯔꯦ
ꯑꯩꯁꯨꯅꯦ ꯅꯪ ꯃꯤꯁ ꯌꯥꯝ ꯇꯧꯕꯅꯦꯕ ꯑꯗꯣ ꯑꯩꯁꯦ ꯑꯃꯨꯛ ꯈꯜꯂꯦ ꯑꯣꯐꯂꯥꯏꯟꯗꯁꯨ ꯑꯃꯨꯛ ꯇꯧꯔꯛꯁꯤꯔꯅꯗꯤ ꯈꯟꯕꯅꯦ ꯑꯗꯣ ꯑꯩ ꯅꯪꯒꯤ ꯀꯩ ꯑꯣꯏꯔꯤꯒꯦꯅ ꯑꯃꯨꯛ ꯑꯩ ꯑꯩꯒꯤ ꯋꯥꯈꯜꯗ ꯑꯃꯨꯛ ꯊꯣꯛꯂꯛꯄ
ꯑꯩꯅꯗꯤ ꯅꯪ ꯅꯪꯁꯦ ꯊꯃꯣꯏꯗ ꯊꯝꯃꯒ ꯅꯪꯅ ꯑꯗꯨꯃꯥꯏꯅ ꯈꯜꯂꯝ ꯅꯝꯈ꯭ꯔꯕ
ꯑꯩꯗꯤ ꯑꯩꯁꯦ ꯅꯪꯒꯤ ꯀꯔꯤ ꯑꯣꯏꯕꯒꯤ ꯑꯩꯗꯤ ꯅꯪꯕꯨ ꯀꯃꯥꯏꯅ ꯋꯥꯔꯤ ꯁꯥꯁꯤꯔꯣ ꯈꯡꯗꯕꯅꯤꯅ ꯏꯀꯥꯏꯔꯁꯨ ꯑꯁ ꯑꯗꯨꯝ ꯇꯨꯝꯊꯣꯛꯑꯒꯦꯅ ꯇꯨꯝꯃꯨꯕꯅꯦ
ꯅꯦꯅꯦ ꯑꯣꯏꯕꯗꯨꯗꯤ
ꯑꯥ
ꯅꯦ ꯅꯦ ꯑꯣꯏꯕꯗꯨꯗꯤ
ꯀꯅꯥ
ꯅꯦꯅꯦ ꯑꯣꯏꯕꯗꯨꯗꯤ ꯍꯥꯏꯕ ꯅꯦꯅꯦ ꯑꯟꯇꯤ
ꯅꯦ
ꯏꯅꯦ ꯏꯅꯦ ꯅꯦꯅꯦ ꯑꯟꯇꯤꯗꯣ ꯑꯗꯨ ꯑꯣꯏꯕꯗꯨꯗꯤ ꯍꯥꯏꯕ ꯑꯗꯨ ꯑꯣꯏꯕꯗꯨꯗꯤ ꯍꯥꯏꯕ ꯅꯪꯒꯤ
ꯉꯔꯥꯡ ꯋꯥꯔꯤ ꯁꯥꯟꯅꯕꯗꯨꯔꯣ
ꯑꯨꯝ
ꯑꯩ ꯂꯥꯁꯇ ꯅꯦꯅꯦ ꯑꯣꯏꯔꯝꯗ꯭ꯔꯦꯍꯦ ꯆꯤꯆꯦ ꯑꯣꯏꯔꯝꯃꯦꯍꯦ
ꯅꯦꯅꯦꯅꯤꯍꯦ
ꯑꯗꯨꯔꯣ
ꯀꯩꯅꯣ ꯑꯗꯨꯕꯨ ꯒ꯭ꯌꯥꯟ ꯇꯥꯗꯦ
ꯑꯩꯅ ꯍꯪ ꯀꯥꯟꯗꯗꯤ ꯑꯃꯨꯛ ꯂꯩꯩꯁꯥꯕꯤꯅꯦ ꯑꯃꯨꯛ ꯍꯥꯏ ꯒꯌ꯭ꯥꯟ
ꯃꯥꯅꯦ ꯃꯥꯅꯦ ꯑꯩ ꯍꯥꯏꯕꯗꯤ ꯑ ꯑꯩꯅ ꯅꯉꯣꯟꯗꯒꯤ ꯑꯍꯟ ꯑꯣꯏꯔꯗꯤ ꯅꯦꯅꯦ ꯀꯧ ꯀꯧ ꯀꯣ ꯀꯧꯋꯦꯗ ꯑꯗꯨ ꯍꯥꯏꯕꯅꯤꯗ
ꯑꯣ ꯇꯠ ꯅꯪꯕꯨ ꯅꯦꯅꯦ ꯅꯪꯕꯨ ꯅꯦꯅꯦ ꯒꯥꯏꯅ ꯇꯠ
ꯍꯥ ꯍꯥ ꯑꯩꯅ ꯑꯩꯅ ꯍꯜꯂꯗꯤ ꯑꯗꯨ ꯑꯗꯨ ꯍꯥꯏꯕꯅꯦꯗ
ꯐꯣꯟ ꯐꯣꯟꯗꯗꯤ ꯍꯟꯒꯦꯔꯥ ꯍꯜꯂꯣꯏꯔꯥ ꯀꯌꯦꯝ ꯂꯩꯇꯦ ꯅꯨꯡꯁꯤꯅꯅꯤꯡꯉꯗꯤ ꯅꯨꯡꯁꯤꯅꯒꯅꯤ ꯄꯥꯝꯃꯗꯤ ꯄꯥꯝꯃꯦ ꯂꯧꯔꯒꯦ ꯍꯥꯏ ꯂꯧꯔ ꯂꯣꯏꯔꯦ ꯊꯣꯛꯑꯦ
ꯁꯦꯁ ꯋꯔꯤꯁꯦ ꯃꯥꯅꯤ ꯆꯨꯝꯃꯤ
ꯑꯩꯗꯤ ꯑꯆꯨꯝ ꯑꯆꯨꯝꯕ ꯉꯥꯡꯗꯧꯔꯤꯁꯤ ꯅꯪꯒꯤꯗꯃꯛꯇꯗꯤ ꯁꯦꯁ
ꯌꯥꯝ ꯍꯩꯑ ꯑꯩꯒꯤꯗꯃꯛꯇ ꯀꯩꯅꯣꯒꯤ ꯑꯃꯒꯤ ꯗꯇ ꯑꯥ ꯍꯥꯏꯕꯤꯗ꯭ꯔꯦ
ꯑꯥ ꯁꯦꯟꯇꯔꯦꯜ
ꯎꯝ
ꯅꯪ ꯍꯥꯏꯗ꯭ꯔꯁꯨ ꯑꯩ ꯑꯗꯨꯝ ꯒ꯭ꯌꯟ ꯇꯥꯔꯦ ꯅꯪꯒꯤ ꯋꯥꯈꯜ꯫
ꯅꯪ ꯅꯪꯒꯤ ꯊꯝꯃꯣꯏꯅꯨꯡꯗ ꯍꯥꯏꯗꯣꯛꯅꯤꯡꯕ ꯋꯥꯗ ꯑꯩ ꯑꯗꯨꯝ ꯒ꯭ꯌꯥꯟ ꯇꯥꯔ ꯑꯁ
ꯑꯁ ꯑꯩꯒꯤ ꯊꯃꯣꯏꯒꯤ ꯋꯥꯈꯪꯕꯤꯕꯗꯣ ꯑꯥ ꯌꯥꯝ ꯅꯨꯡꯉꯥꯏꯖꯔꯦꯅꯦ꯫
ꯑꯌꯥ ꯑꯩꯁꯤ ꯌꯥꯝꯅ ꯅꯨꯡꯉꯥꯏꯔꯤꯅꯦ ꯑꯩ
ꯀ꯭ꯌꯨꯗ ꯀ꯭ꯌꯨꯗ ꯂꯦꯞꯄꯒꯤ ꯑꯁ ꯉꯔꯥꯡꯗꯤ ꯅꯪꯒꯤ ꯀ꯭ꯌꯨꯗ ꯂꯦꯞꯀꯦ ꯂꯦꯞꯄꯒꯤ ꯈ꯭ꯋꯥꯡ ꯅꯥꯏꯅꯦ꯫
ꯑꯌꯥ ꯅꯥꯕꯔꯣ
ꯅꯥꯏꯌꯦ ꯀ꯭ꯌꯨꯗ ꯁꯥꯡꯃꯟꯕꯒꯤ꯫
ꯉꯁꯤꯗꯩꯗꯤ ꯂꯩꯔꯔꯣꯏ ꯉꯁꯤꯗꯩꯗꯤ ꯑꯣꯛ ꯂꯣꯏ ꯇꯣꯛꯅꯔꯅꯤ꯫
ꯑꯣ ꯑꯩꯗꯤ ꯈ꯭ꯋꯥꯡ ꯅꯥꯔꯕꯅꯦ꯫
ꯑꯥꯁ ꯅꯨꯡꯉꯥꯏꯇꯔ꯭ꯦꯉꯣ꯫ ꯅꯨꯡꯁꯤꯠ ꯃꯈꯣꯟꯁꯤꯅ ꯌꯥꯝ ꯇꯥꯔꯝꯒꯗꯧ ꯃꯥꯂꯦ ꯅꯉꯣꯟꯗꯁꯦ ꯑꯩꯒꯤꯁꯦ
ꯑ ꯈꯔ ꯈꯔ ꯇꯥꯏ ꯑꯗꯨꯝ꯫
ꯅꯌꯨꯝꯗ ꯍꯟꯈ꯭ꯔꯕ꯭ꯔꯥ ꯅꯠꯇ꯭ꯔꯒ ꯂꯩꯔꯤꯕ꯭ꯔꯥ ꯅꯠꯇ꯭ꯔꯒ ꯅꯌꯨꯝꯗ ꯍꯟꯕ
ꯐꯅꯤꯡꯉꯥꯏꯅ ꯆꯠ ꯆꯠꯂꯤꯌꯦ꯫
ꯑꯣ ꯑꯣ
ꯌꯧꯗꯤ ꯌꯧꯗꯧꯔꯦꯗ ꯈꯤꯇꯪ ꯉꯥꯏꯔꯦ ꯀꯤꯂꯣꯃꯤꯇꯔ ꯑꯍꯨꯝ ꯃꯔꯤ ꯈꯇꯪ ꯉꯥꯏꯔꯦ꯫
ꯑꯁ ꯂꯥꯞꯇꯤ ꯈꯔ ꯂꯥꯞꯄ ꯃꯥꯂꯤꯅꯦ꯫
ꯑꯥꯎ ꯀꯤꯂꯣꯃꯤꯇꯔ ꯇꯔꯦꯠ ꯃꯨꯛꯇꯤ ꯂꯥꯞꯔꯝꯒꯅꯤ꯫
ꯀꯥꯏꯗꯦꯗ ꯑꯗꯨꯁꯨ ꯅꯁꯥ ꯐꯅꯤꯡꯉꯥꯏꯒꯤ ꯃꯁꯥ ꯑꯥ ꯅꯥꯗꯅꯤꯡꯉꯥꯏꯒꯤ꯫
ꯑꯆꯥ ꯆꯆꯥ ꯍꯣꯏ ꯅꯥꯕꯕꯨꯗꯤ ꯈꯪꯗꯦ ꯑꯗꯣ ꯑꯁ ꯑꯩꯗꯣ ꯒꯥꯔꯤ ꯄꯨꯔꯒ ꯆꯠꯀꯦ ꯇꯧꯕꯅꯦꯕ꯫ ꯕꯕꯥꯅ ꯁꯨꯡꯌꯥ ꯌꯥꯗꯕ꯫ ꯈꯣꯡꯅ ꯆꯠꯅꯤꯡꯉꯗꯤ ꯒꯥꯔꯤ ꯄꯨꯔꯒ ꯆꯠꯂꯒꯦ ꯇꯧꯕꯅꯤ ꯌꯥꯗꯕꯩ ꯑꯗꯨ ꯈꯣꯡꯅ ꯆꯠꯂꯤ꯫
ꯑꯣ
ꯍꯠ ꯀꯅꯥ ꯃꯈꯣꯜꯅꯣ ꯍꯧꯖꯤꯛꯀꯤꯗꯨꯗꯤ꯫
ꯏꯌꯥꯝꯕꯒꯤ ꯌꯦꯟꯗꯣ ꯈꯣꯡꯕꯒꯤ꯫ ꯌꯦꯟꯗꯣ ꯑꯁꯤꯗ ꯑꯈꯣꯏꯒꯤ ꯊꯣꯡꯃꯛꯇꯗ ꯂꯩꯔꯒ ꯈꯣꯡꯂꯛꯄ꯫
ꯑꯣ ꯑꯩ ꯉꯁꯤꯒꯤꯖꯦ
ꯍꯥ
ꯇꯥꯕꯔꯣ꯫
ꯑꯥ ꯇꯥꯏ
ꯉꯁꯤꯒꯤ ꯂꯤꯟ ꯑꯅꯤ ꯍꯥꯠꯂꯦꯕ ꯑꯩ꯫
ꯑꯣ ꯃꯆꯥ ꯑꯆꯧꯕ꯫
ꯑꯁ ꯑꯆꯧꯕ ꯉꯥꯛꯇꯅꯦ ꯄꯥꯏꯊꯣꯟꯗꯒꯤ ꯆꯥꯎꯕ ꯉꯥꯛꯇ꯫
ꯏꯁ ꯌꯥꯔꯦꯗ ꯅꯪꯁꯨ ꯑꯗꯨꯗꯤ ꯆꯤꯟ ꯊꯤꯒꯔꯦꯗ꯫
ꯑꯅꯥꯀꯣꯟꯗ ꯄꯥꯔꯠ ꯁꯚꯦꯟꯒꯤ ꯇ꯭ꯔꯦꯂꯔꯗꯨꯅꯤ ꯑꯩꯅ ꯍꯥꯠꯂꯤꯁꯦ꯫
ꯎꯝ ꯎꯝ ꯑꯣꯏꯔꯝꯒꯅꯤ ꯂꯥꯁꯇ ꯅꯪꯒꯤ ꯑ ꯇꯣꯁ ꯈꯣꯏꯒꯤ ꯑꯗꯨ ꯈꯛꯇ ꯑꯣꯏꯔꯝꯒꯅꯤ꯫
ꯍꯥꯍꯥ ꯑꯅꯥꯀꯣꯟꯗꯥꯒꯤ ꯄꯥꯔꯠ ꯁꯚꯦꯟ ꯃꯣꯏ ꯃꯨꯚꯤ ꯔꯤꯂꯤꯁ ꯇꯧꯒꯦ ꯍꯥꯏꯅ ꯊꯤꯕ ꯂꯤꯟꯗꯣ ꯑꯩ ꯉꯁꯤ ꯍꯥꯠꯈ꯭ꯔꯦ ꯎꯄꯥꯏ ꯂꯩꯇꯔꯦ ꯃꯣꯏ ꯁꯚꯦꯟ ꯔꯤꯂꯤꯁ ꯇꯧꯔꯔꯣꯏ
ꯀꯩꯅꯣꯒꯤ ꯇꯥꯏꯞꯇ ꯑꯥ ꯍꯤꯟꯗꯤꯒꯤ ꯁꯦꯔꯦꯜꯒꯤ ꯇꯥꯏꯞꯇ ꯅꯥꯒꯤꯟ ꯑꯣꯏꯔꯝꯃꯗꯤ ꯎꯝ ꯅꯪꯕꯨ ꯊꯤꯔꯛꯀꯅꯤꯀꯣ
ꯑꯩ ꯊꯤꯔꯛꯑꯁꯨ ꯑꯩ ꯑꯃꯨꯛ ꯑꯅꯥꯀꯣꯟꯗ ꯄꯥꯔꯠ ꯐꯣꯔꯇꯤ ꯐꯥꯏꯚꯀꯤ ꯇ꯭ꯔꯥꯢꯕꯇ ꯑꯃꯨꯛ ꯍꯦꯔꯣ ꯁꯥꯔꯛꯑꯅꯤ
ꯑꯩ ꯑꯩꯅ ꯄꯥꯔꯠ ꯐꯣꯔꯇꯤ ꯐꯥꯏꯚ ꯂꯣꯏꯅ ꯀꯥꯞꯊꯣꯛꯑꯅꯤ
ꯎꯝ ꯅꯪꯅ ꯄꯨꯊꯣꯛꯈ꯭ꯔꯣꯅꯦ ꯑꯗꯨꯒ
ꯎꯝ
ꯑꯗꯨꯒ ꯑꯗꯨꯒꯤ ꯄꯥꯔꯠꯇꯣ ꯀꯥꯞꯄꯦ ꯍꯥꯏꯕ ꯀꯥꯟꯗ ꯍꯣꯜꯗꯣ ꯏꯍꯥꯡ ꯍꯥꯡꯕ ꯀꯅꯥꯁꯨ ꯂꯥꯛꯇꯕ
ꯎꯝ ꯑꯁ ꯍꯥꯀꯠꯆꯕꯅ ꯂꯣꯏꯔꯦꯗ ꯀꯔꯥꯏ ꯀꯔꯥꯏꯗꯅꯣ ꯃꯈꯥꯁꯨ ꯃꯊꯛꯇꯁꯨ ꯂꯩ
ꯍꯣꯏ
ꯈꯨꯠꯇꯤ ꯐ꯭ꯔꯤ ꯑꯣꯏꯗ꯭ꯔꯤꯕ ꯑꯃꯅ ꯊꯥꯡ ꯄꯥꯏ ꯑꯃꯅ ꯃꯨꯛ ꯐꯣꯟ ꯄꯥꯏ ꯑꯣꯏꯕꯅꯤꯅꯀꯣ
ꯑꯥ ꯑꯣ
ꯎꯄꯥꯏ ꯂꯩꯇ꯭ꯔꯦ ꯑꯗꯨꯝ ꯆꯠꯄ ꯇꯥꯕꯅꯤ ꯌꯨꯝ ꯇꯥꯟꯅ
ꯈꯪꯖꯤꯜꯂꯣ ꯇꯝꯖꯤꯜꯂꯣ
ꯎꯝ ꯄ꯭ꯔꯥꯏꯁ ꯑꯆꯧꯕ ꯂꯩ ꯍꯥꯏ
ꯍꯥ ꯀꯔꯤ
ꯇꯥꯕ꯭ꯔꯣ
ꯑꯧ ꯇꯥꯏꯌꯦ
ꯀꯌꯥ ꯁꯨꯔꯤꯒꯦ ꯍꯟꯗꯛꯇꯣ ꯅꯪ ꯆꯍꯤ ꯀꯌꯥ ꯁꯨꯔꯒꯦ ꯍꯟꯗꯛ ꯆꯍꯤ ꯆꯍꯤ ꯎꯝ
ꯁꯦ ꯑꯩꯁꯦ ꯉꯔꯥꯡ ꯍꯥꯏꯕꯗꯨꯗꯤ
ꯑꯥ ꯑꯗꯨꯗꯒꯤ
ꯇ꯭ꯋꯦꯟꯇꯤ ꯁꯚꯦꯟ ꯀꯣ
ꯗꯥꯎꯟ
ꯇ꯭ꯋꯦꯟꯇꯤ ꯁꯤꯛꯁ ꯑꯥ ꯆꯍꯤ ꯇꯔꯨꯛ ꯈꯦꯠꯅꯕ ꯀꯩꯝ ꯀꯥꯏꯗꯦ
ꯑꯗꯨꯢꯅꯦ ꯑꯩꯅ ꯉꯁꯥꯏ ꯅꯉꯣꯟꯗ ꯅꯦꯅꯦ ꯍꯥꯏꯅ ꯍꯥꯏꯕꯗꯣ
ꯑꯁ ꯑꯉꯥꯡ ꯑ ꯅꯨꯄꯥꯗꯒꯤ ꯅꯨꯄꯤꯅ ꯆꯍꯤ ꯍꯜꯂꯗꯤ ꯑꯉꯥꯡ ꯃꯁꯛ ꯐꯖꯩ ꯍꯥꯏꯅꯕꯅꯦꯀꯣ
ꯌꯥꯝ ꯈꯪꯉꯤꯅꯦ
ꯑ ꯑꯗꯨꯅꯁꯨ ꯅꯨꯄꯤꯅꯁꯨ ꯃꯥꯒꯤ ꯅꯨꯄꯥꯕꯨ ꯌꯥꯝ ꯂꯨꯅ ꯇꯧꯋꯦ ꯍꯥꯏ ꯃꯥꯏ ꯒꯣꯗ ꯅꯪꯁꯨ ꯑꯗꯨꯃꯥꯏꯅ ꯇꯧꯔꯝꯒꯗꯧꯕ ꯃꯥꯜꯂꯦ ꯂꯥꯛꯑꯒ ꯑꯣꯟꯅ ꯇꯩꯅꯔꯝꯃꯗꯤ ꯂꯣꯏꯔꯦꯍꯦ
ꯂꯥꯁꯇ ꯑꯥ ꯀꯩ ꯀꯔꯤ ꯀꯩꯅꯣ ꯑꯣꯏꯔꯝꯃꯕ ꯑꯣꯚꯔ ꯑꯣꯚꯔꯗ ꯑꯣꯏꯔꯝꯃꯕ ꯑꯁ
ꯑꯁ